ꯆꯥꯖꯦ
ꯇꯨꯡꯕꯤ ꯍꯔꯣ
ꯇꯕꯤꯤꯔꯤꯅꯦ
ꯇꯨꯝꯕꯁꯦ ꯅꯨꯡꯉꯥꯏꯕꯔꯣ
ꯅꯨꯡꯉꯥꯏꯖꯩꯌꯦ
ꯂꯥꯏꯔꯤꯛ ꯂꯥꯏꯁꯨꯒ ꯄꯥꯅꯤꯒ ꯈꯪꯗꯕꯔꯣ
ꯈꯪꯗꯦ ꯆꯥꯕꯒ ꯇꯨꯝꯕꯒ ꯒ ꯆꯥꯕꯒ ꯇꯨꯝꯕꯒꯅ ꯐꯠꯇ꯭ꯔꯣ
ꯀꯥꯁꯦ ꯀꯥꯡꯍꯧ ꯃꯅꯝꯅ ꯌꯣꯝꯃꯦ
ꯐꯩꯖꯨꯞꯁꯨ ꯌꯥꯎꯅ ꯅꯝꯃꯝꯃꯅꯤ ꯈꯪꯉꯦ
ꯎ ꯅꯠꯇꯦ ꯀꯥ ꯐꯖꯕꯩ ꯃꯄꯥ ꯂꯩꯔꯣ ꯀꯥ ꯆꯪꯉꯛꯄ ꯅꯝꯕꯅꯤꯗ
ꯎꯝ ꯅꯪꯁꯨ ꯃꯄꯥꯟꯗ ꯉꯥꯛꯇꯪ ꯂꯩꯕꯗꯣ ꯋꯥꯔꯛꯑꯕꯅꯦꯕ ꯅꯠꯇ꯭ꯔꯥ
ꯋꯥꯔꯛꯑꯦ ꯆꯪꯉꯛꯑꯒ ꯂꯦꯞꯇꯣꯞ ꯃꯃꯥꯡꯗ ꯑꯃꯨꯛ ꯐꯪꯒꯦ ꯂꯦꯞꯇꯣꯞ ꯃꯃꯥꯡ ꯂꯔꯤꯛ ꯄꯥꯕꯅ ꯄꯥꯗꯕ ꯑꯃ ꯑꯣꯏꯔꯁꯨ
ꯄꯥꯎ ꯀꯩꯅꯣ ꯄꯥꯕ ꯍꯧꯔꯣ ꯏꯁꯇꯥꯔꯠ
ꯀꯩꯅꯣꯁꯦ ꯅꯦꯠꯁꯦ ꯉꯁꯥꯏꯗꯩ ꯁꯝꯕ ꯌꯥꯗꯦ ꯍꯥꯏꯕ
ꯀꯩꯒꯤ ꯌꯥꯗ꯭ꯔꯤꯅꯣ
ꯈꯪꯗꯦ ꯑꯃ ꯁꯝ ꯌꯥꯟꯗꯕꯒꯤ ꯑꯃ ꯊꯥ ꯊꯣꯛ ꯂꯩꯛꯕꯣ ꯑꯗꯨꯝ ꯊꯣꯛꯂꯛ ꯍꯥꯏꯕ ꯑꯔꯗꯤ ꯑꯩꯈꯣꯏꯗꯤ ꯂꯣꯏꯔꯦ ꯈꯪꯕꯒꯤ ꯑꯩ ꯊꯥꯗꯠꯂꯛꯑꯕ꯭ꯔꯥ ꯁꯤ
ꯎꯝ ꯑꯣꯏꯔꯝꯕꯁꯨ ꯌꯥꯏ
ꯊꯨꯝꯍꯟꯈ꯭ꯔꯦ ꯁꯤꯁꯤꯗ ꯉꯁꯤꯗꯗꯤ ꯉꯁꯤꯗ ꯄꯤꯁꯤꯟꯗꯉꯥꯏꯔꯤꯗꯅ
ꯎꯝ ꯃꯤꯡ ꯄꯤꯤꯁꯟꯈꯤꯕꯈꯩ ꯊꯥꯒꯠꯂꯣ ꯅꯦꯠ ꯀꯛꯊꯠꯂꯛꯀꯦꯅ
ꯃꯣꯏ ꯍꯥꯏꯅꯔꯒ ꯂꯩꯕ ꯀꯔꯤꯝꯗꯔꯦ
ꯇꯧꯔꯝꯕꯁꯨ ꯀꯅꯥꯅ ꯈꯪꯕꯦ
ꯇꯣ ꯇꯧꯔꯦ ꯇꯣ
ꯅꯣꯡꯖꯦ ꯈꯖꯛ ꯈꯖꯤꯛ ꯈꯖꯤꯛ ꯇꯗ
ꯑꯗꯨꯅꯦ ꯑꯩꯈꯣꯏꯁꯨ ꯈꯖꯤꯛ ꯈꯖꯤꯛꯅꯤ ꯃ ꯀꯟꯅ ꯅꯠꯇꯦ ꯌꯥꯗꯣꯏꯅꯦ ꯑꯁꯝꯕ ꯎꯝ ꯎꯝ ꯎ
ꯌꯥꯗ꯭ꯔꯕ ꯑꯗꯨꯗꯣ ꯎ
ꯀꯩ ꯍꯥꯏꯈꯒꯦ ꯅꯪꯅ ꯑꯩ ꯇꯥꯍꯧꯗ꯭ꯔꯦ ꯑꯗꯨꯇꯒ ꯍꯥꯏꯕꯤꯔꯛꯑꯣ
ꯇꯣꯛꯑꯣ ꯍꯥꯏꯕ ꯌꯥꯗ꯭ꯔꯗꯤ ꯇꯧꯔꯨꯅꯨ ꯍꯥꯏꯕ
ꯇꯣꯏꯦ ꯇꯧꯗ꯭ꯔꯦ ꯍꯧꯖꯤꯛ ꯊꯣꯛꯂꯛꯑꯦ ꯈꯨꯖꯤꯤꯡ ꯀꯛ ꯃꯄꯥꯟꯗ
ꯅꯦ ꯈꯔ
ꯑ ꯎꯝ ꯅꯣꯡꯗꯤ ꯀꯟꯁꯤꯜꯂꯛꯑꯦ ꯀꯟꯁꯤꯜꯂꯛꯑꯦ ꯑꯩꯅ ꯉꯁꯥꯏ ꯀꯩꯅꯣ ꯐꯝꯕꯗ ꯑꯩꯈꯣꯏꯒꯤ ꯃꯄꯥꯟꯁꯦ ꯌꯧꯗꯕꯅꯦꯕ ꯇꯞ ꯇꯞꯅ ꯇꯥꯔꯝꯕꯅꯦꯕ ꯍꯧꯖꯤꯛ ꯃꯄꯥꯟ ꯌꯧꯁꯤꯜꯂꯛꯑꯦ
ꯑꯗꯨꯗ ꯑꯩꯁꯦ ꯀꯟꯁꯤꯜꯂꯛꯇꯣꯔꯦ ꯃꯈꯣꯟ ꯇꯥꯔꯛꯑꯦꯕ
ꯑ
ꯑꯩꯈꯣꯏꯗꯤ ꯖꯤꯡꯒꯅꯤꯅꯀꯣ ꯀ꯭ꯔꯨꯝ ꯀ꯭ꯔꯨꯝ ꯀ꯭ꯔꯨꯝ ꯇꯧꯔꯛꯀꯅꯦꯕ
ꯑꯩꯈꯣꯏ ꯁꯤ ꯌꯨꯝꯗ ꯂꯩꯔꯗꯤ ꯍꯪꯗꯕ꯭ꯔ ꯁꯤ ꯂꯩꯕ ꯍꯪꯗ꯭ꯔꯦ
ꯀꯔꯤ
ꯍꯣꯏꯁꯨ ꯌꯨꯝꯗ ꯂꯩꯔꯗꯤ ꯈꯪꯗꯧꯕꯅꯦ ꯁꯤꯗ ꯂꯩꯔꯗꯤ ꯈꯪꯗ꯭ꯔꯦ ꯍꯥꯏꯕ
ꯑꯗꯨꯅꯦ ꯑꯗꯨꯗꯗꯤ ꯈꯪꯂꯪꯂꯣꯏꯌꯦꯦ ꯑꯃ ꯑꯁꯤꯒꯤ ꯑꯃ ꯅꯨꯄꯤꯁꯤꯅ ꯊꯥꯒꯠꯂꯛꯏꯁꯦ
ꯒꯨꯨꯞꯇ ꯁꯥꯔꯗꯔꯥ
ꯎꯝ
ꯑꯃꯔ ꯗ ꯄꯥꯎ ꯇ ꯃꯁꯂꯔꯥꯏꯅ
ꯎꯝ ꯌꯥꯔꯦ ꯌꯥꯔꯦ ꯏꯕꯦꯝꯃ ꯌꯥꯔꯦ ꯑꯩꯈꯣꯏꯒꯁꯨꯅꯦ ꯑꯝꯇ ꯀꯩꯅꯣ ꯇꯧꯔꯨꯕ ꯌꯥꯕ ꯅꯠꯇꯦꯀꯣ ꯑꯝꯇ
ꯌꯥꯕ ꯅ ꯅꯠꯇꯦ ꯗꯤꯁꯇꯦꯟꯁ ꯑꯃꯗ
ꯅꯏꯁ
ꯑꯩꯒꯤꯩꯗꯤ ꯕꯦꯝꯝꯃꯥꯏꯗꯨꯅ ꯑꯩ ꯀꯧꯕꯨ ꯀꯌꯥ ꯇꯜꯂꯕꯦ
ꯍꯣꯟꯗꯣꯡ ꯃꯣꯡꯒꯤꯗꯣ ꯑꯁꯦꯡꯕꯣ ꯎꯝ ꯑꯁꯦꯡꯕꯣ ꯑꯝꯇ ꯌꯦꯡꯉꯨꯣ ꯍꯥꯏꯩꯅ ꯊꯥꯏꯗꯣ ꯃꯥꯅꯦ ꯀꯩꯅꯣ ꯑꯗꯨꯗꯕꯨ ꯐꯦꯛ ꯑꯣꯏꯒꯗ꯭ꯔꯣ
ꯀꯩꯅꯣ
ꯍꯧꯖꯤꯛꯀꯤ ꯍꯣꯡꯕ ꯃꯐꯝꯗꯣ
ꯑꯩꯗꯤ ꯑꯩꯈꯣꯏꯒꯤ ꯀꯩꯅꯣ ꯀꯥꯟꯅꯕꯒꯤꯩ ꯀꯩꯅꯣꯗꯣ ꯇꯧꯔꯒꯗꯤ ꯑꯩꯅ ꯈꯨꯁꯨꯟ ꯈꯨꯌꯥꯒꯁꯨ ꯍꯥꯞꯅꯤꯡꯉꯤ
ꯍꯥꯞꯇꯣꯏꯅꯦ ꯍꯥꯞꯁꯦ
ꯈꯖꯤꯟ ꯍꯥꯞꯄꯩꯁ ꯑꯁꯦꯡꯕ ꯍꯥꯞꯄꯗꯣ
ꯎꯝ ꯅꯣꯡꯃꯇꯪꯒꯤ ꯍꯥꯞꯅꯤꯡꯉꯦ ꯑꯗꯨ ꯅꯠꯇ꯭ꯔꯗꯤ ꯑꯩꯉꯣꯟꯗ ꯍꯥꯞꯄꯗꯤ ꯀꯩꯝ ꯀꯥꯟꯅꯔꯣꯏ ꯊꯕꯛ ꯇꯧꯕꯗ ꯄꯥꯝꯃꯨꯕ
ꯛ ꯆꯟ ꯍꯣꯏ ꯑꯩꯁꯨ ꯊꯕꯛ ꯇꯧꯗ ꯅꯪ ꯈꯇꯪ ꯇꯧꯗꯤꯔꯏꯁꯦ ꯑ ꯃꯣꯏꯗꯨꯗ ꯆꯠꯂꯒ ꯑꯗꯨꯝ ꯇꯧ ꯃꯣꯏꯒꯤ ꯑꯗꯨꯗ ꯂꯨꯄꯥ ꯀꯌꯥꯅꯣ ꯑꯃ ꯄꯤꯊꯣꯛꯑꯗꯨꯅ ꯆꯠꯂꯒ ꯇꯧꯕ ꯑꯃ ꯐꯅꯤ ꯈꯈꯣꯏꯁꯤꯅ ꯏꯁꯥ ꯅꯛꯄꯗꯤ ꯀꯌꯥ ꯑꯣꯏꯗꯦꯗꯅ
ꯎꯝ ꯑꯗꯨ ꯅꯐꯝ ꯂꯩꯗꯨꯗꯤ ꯀꯩꯅꯣꯗ
ꯑꯗꯨꯅꯦ ꯍꯥꯏꯁꯦ ꯑꯗꯨꯅꯐꯝ ꯑꯃ ꯆꯠꯂꯨꯁꯦ ꯍꯥꯏꯕ
ꯀꯩꯅꯣꯗ ꯂꯩꯔꯦ ꯅꯤꯡꯉꯣꯜ ꯐꯤꯒꯤ ꯃꯈꯥꯗ ꯂꯩꯔꯦ
ꯑꯗꯨꯗꯤ ꯇꯧꯔꯨꯔꯁꯦ
ꯂꯩꯕꯅꯦ ꯑꯗꯨꯗ ꯑꯗꯨꯒꯤ ꯃꯣꯏꯒꯤ ꯕꯤꯜꯗꯤꯡꯗꯨꯗ ꯂꯩꯕꯅꯦ
ꯑꯗꯨꯗꯤ ꯑꯩꯅ ꯆꯠꯂꯨꯔꯒꯅ ꯄꯨꯔꯒꯅꯤ
ꯅ ꯄꯨꯔ ꯁꯦ ꯅꯪꯒꯤ ꯆꯄꯠꯗꯨꯗ ꯑꯩꯁꯨ ꯌꯥꯎ ꯃꯅꯤ
ꯅꯦꯠ ꯑꯟꯇ ꯊꯥꯗꯣꯛ ꯀꯦ ꯂꯥꯏꯔꯤꯛꯁꯦ ꯄꯥꯗ ꯁꯥꯅꯕꯁꯦ ꯀꯨꯏꯃꯟꯕꯒꯤ ꯀꯔꯥꯏꯗꯒꯤ ꯍꯧꯗꯣꯏꯅꯣ ꯍꯥꯏꯕ ꯑꯃꯨꯛ ꯈꯦꯗ꯭ꯔꯦ
ꯏꯁꯇ꯭ꯔꯥꯠ ꯋꯤꯠ ꯑꯦ ꯕꯤ ꯁꯤ
ꯑꯦꯕꯤ ꯁꯤꯗꯤ ꯀꯥꯟꯊꯣꯛꯈ꯭ꯔꯦ ꯅꯪ ꯑꯗꯨꯐꯥꯎ ꯑꯗꯨꯗꯩ ꯍꯧꯔꯛꯗꯤ ꯁꯥꯊꯤꯗ꯭ꯔꯣ
ꯍꯧꯒꯗꯕꯅꯤ ꯀꯩꯗꯣ
ꯑꯩ ꯁꯝꯖꯤꯜꯂꯒ ꯄꯥꯕ ꯊꯣꯛꯇ꯭ꯔꯤꯕ ꯑꯉꯥꯡꯃꯛꯇꯤ ꯅꯠꯇꯦꯗꯅ
ꯎꯝ ꯅ꯭ꯋꯥꯟꯗꯒꯤ ꯍꯧꯔꯣ ꯅ꯭ꯋꯥꯟꯗꯒꯤ
ꯍꯣꯏ ꯕꯥꯞꯁꯤꯅ ꯀꯩꯅꯣ ꯄꯥꯔꯣ ꯏꯁꯄꯤꯁ ꯍꯧꯔꯁꯦ ꯚꯥꯎ ꯏꯁꯄꯤꯁ ꯁꯦ ꯀꯩꯅꯣ
ꯕꯋꯦꯜꯁ ꯑꯗꯒꯤ ꯁꯦꯃꯤ ꯕꯋꯦꯜꯁ ꯀꯟꯁꯇꯣꯅꯦꯟ
ꯑꯗꯨ ꯌꯥꯔ ꯍꯥꯏ ꯕꯥꯔꯁ ꯍꯧ ꯌꯥꯕ
ꯍꯣꯏ
ꯅꯥꯎ ꯄ꯭ꯔꯔꯅꯥꯎꯗ ꯍꯧꯖꯕ
ꯎꯝ
ꯑꯦ ꯍꯣꯏꯒꯤꯁꯦ ꯀꯩꯅꯣꯗ ꯑ ꯀꯩꯅꯣꯗ ꯐꯪꯕ꯭ꯔꯥ ꯌꯦꯡꯒꯦꯀꯣ ꯑꯣꯟꯂꯥꯏꯟꯗ ꯐꯪꯕ꯭ꯔꯥ ꯌꯦꯡꯒꯦ ꯍꯧꯖꯤꯛꯀꯤ ꯄ꯭ꯔꯤꯚꯤꯁ ꯌꯥꯔ ꯀꯣꯏꯁꯟꯗꯣ
ꯐꯪꯉꯝꯅꯤꯌꯦ ꯑꯦ ꯐꯪꯉꯝꯗꯕꯁꯨ ꯌꯥꯏꯌꯦꯥ ꯊꯥꯒꯠꯂꯝꯗ꯭ꯔꯗꯤ
ꯑꯗꯣ ꯌꯦꯡ ꯀꯦ ꯍꯥꯏꯁꯤꯗꯤ ꯑꯩꯁꯨ
ꯀꯩꯅꯣꯗ ꯍꯪꯉꯟꯗꯤ ꯈꯪꯅꯤꯌꯦ ꯑꯩꯈꯣꯏ ꯑꯩꯈꯣꯏ ꯗꯤꯄꯥꯔꯠꯃꯦꯟꯒꯤ ꯃꯤ ꯑꯃ ꯇꯧꯕꯗꯣ ꯈꯪꯕ꯭ꯔꯥ?
ꯀꯅꯥ
ꯍꯧꯖꯤꯛꯇꯤ ꯑꯩꯈꯣꯏ ꯑꯩꯈꯣꯏꯒꯤ ꯃꯊꯛꯇꯣ
ꯈꯪꯗꯦ
ꯑꯩꯈꯣꯏꯒꯤ ꯃꯊꯛ ꯑꯩꯒꯤ ꯑꯣꯖꯥꯒꯤ ꯃꯇꯨꯡ ꯀꯣꯏꯟ ꯏꯟꯅꯕꯗꯣ ꯍꯦ
ꯍꯪꯒꯣ ꯑꯣꯖꯥ ꯑꯣ ꯑꯣ ꯑꯣ ꯑꯣ ꯃꯥꯁꯤ ꯐꯪꯕ꯭ꯔꯣ
ꯎꯝ
ꯃꯁꯤ ꯃꯥꯁꯤ ꯇꯧꯕ꯭ꯔꯥꯕ
ꯃꯥꯁꯤ ꯇꯧꯋꯦ ꯍꯥꯏꯕꯅꯤ ꯑꯗꯣ ꯈꯪꯗꯦꯍꯦ ꯑꯩꯈꯣꯏ ꯏꯃꯥꯟꯅꯕꯤꯗꯨꯅ ꯍꯥꯏꯕꯅꯦꯕ
ꯎꯝ
ꯃꯉꯣꯟꯗ ꯁꯤ ꯇꯧꯋꯦ ꯍꯥꯏꯔꯛꯑꯦꯅ
ꯁꯤꯍꯍ ꯀꯥꯔꯌꯥ ꯒꯤ ꯎꯪ ꯍꯨꯝ ꯎꯝ ꯍꯨꯝ ꯎꯝ ꯐꯪꯗꯦꯗ
ꯅꯇꯦ ꯑꯗꯨ ꯐꯪꯗ꯭ꯔꯁꯨ ꯃꯤꯗ- ꯍꯪꯕꯝ ꯂꯩꯔꯣꯏꯗ꯭ꯔꯣ
ꯂꯩꯗꯤ ꯂꯩꯅꯤ ꯑꯩꯅ ꯈꯟꯕꯗ ꯑꯗꯣ ꯍꯪꯕꯝ ꯖꯦ ꯈꯪꯗꯦ
ꯂꯩꯔꯗꯤ ꯂꯧꯔꯒ ꯈꯔ ꯌꯦꯡ ꯌꯥꯏꯗꯅ
ꯎꯝ ꯎꯝ-
ꯈꯔ ꯌꯦꯡꯕ ꯌꯥꯏ ꯈꯔ ꯑꯗꯨꯝꯕ ꯈꯔ ꯊꯤꯖꯜꯂꯒ ꯈꯟ ꯂꯩꯅꯅꯤ
ꯀꯩꯅꯣ ꯁꯤꯗꯒ ꯀꯩꯅꯣ ꯀꯟꯅꯃꯨꯛ ꯍꯥꯏꯅꯔꯤꯁꯦ ꯀꯩꯅꯣ
ꯀꯔꯤ ꯑꯃꯨꯛ ꯍꯥꯏꯅꯔꯒꯦ ꯑꯦꯍ-
ꯑꯁꯦ ꯐꯨꯅꯣꯗꯨ ꯁꯍꯍꯍ- ꯇꯥꯕ꯭ꯔꯣ
ꯎꯝ-
ꯅꯪ ꯀꯩꯝ ꯍꯥꯏꯗ꯭ꯔꯣ
ꯀꯩꯅꯣ ꯀꯩꯏꯝ ꯍꯥꯏꯗ꯭ꯔꯥꯗꯤ
ꯑꯩꯅ ꯇꯥꯍꯧꯗ꯭ꯔꯦ ꯑꯩꯅ ꯐꯣꯟꯗꯣ ꯌꯦꯡꯉꯤꯉꯩꯗ ꯒ꯭ꯔꯨꯞ ꯀꯤ ꯃꯦꯁꯦꯁꯇꯣ ꯌꯦꯡꯉꯤꯉꯥꯏꯗ ꯅꯪ ꯉꯥꯡꯕꯥ ꯍꯥꯏꯗ꯭ꯔꯗꯤ ꯐꯔꯦ ꯐꯔꯦ ꯑꯗꯨꯗꯤ ꯐꯔꯦ
ꯐꯔꯦ ꯐꯔꯦ ꯐꯔꯦꯗꯣ ꯀꯌꯥꯔꯛ- ꯅꯣ ꯅꯪ ꯍꯥꯏꯗꯣꯏꯖꯦ ꯑꯩꯈꯣꯏꯒꯤꯔꯥ
ꯎꯝ
ꯀꯥꯡꯒꯧ
ꯑꯗꯨ ꯈꯛ
ꯀꯥꯡꯒꯧꯒ ꯁꯧꯒ꯭ꯔꯤꯒ ꯁꯤꯡꯖꯨ ꯑꯃꯒ ꯃꯤꯃꯤ ꯁꯤꯡꯖꯨ ꯆꯥꯏ
ꯊꯤꯌꯥꯝ ꯆꯥꯕꯩ ꯋꯥꯔꯤꯅꯤꯅꯦ ꯑꯩꯈꯣꯏꯁꯨ ꯀꯥꯡꯍꯧ ꯆꯥꯏ ꯀꯥꯡꯍꯧ ꯑꯗꯨꯗꯒꯤ ꯄꯥꯟ ꯏꯔꯣꯝꯕꯝꯒ ꯍꯣꯁꯇꯦꯜꯒꯤ ꯑꯗꯨꯗꯒꯤ ꯀꯩꯅꯣꯝꯒ ꯌꯦꯅꯨꯝ ꯑꯐꯨꯠꯄ ꯑꯃꯒ
ꯌꯥꯏꯍꯦ ꯑ ꯑꯁ ꯌꯦꯔꯨꯝ ꯑꯐꯨꯠꯄꯗꯣ ꯅꯨꯡꯗꯥꯡꯗ ꯆꯥꯏꯕ
ꯀꯩꯗꯧꯔꯒꯦ ꯇꯥꯗ꯭ꯔꯣ
ꯅꯨꯡꯉꯥꯏꯔꯅꯤꯅꯦ ꯑꯩꯗꯤ ꯅꯣꯡ ꯆꯨꯕꯒ
ꯑꯃꯨꯛ ꯇꯪꯈꯥꯏ ꯇꯪꯈꯥꯏ ꯆꯥꯃꯤꯟꯅꯕꯗꯨꯕꯨ ꯀꯔꯤꯕꯨ ꯑꯍꯦꯟꯕ ꯇꯧꯗꯣꯔꯤꯒꯦ
ꯍꯣꯏ ꯑꯗꯨꯕꯨꯗꯤ ꯑꯃꯈꯛꯇꯪꯅꯤꯅ
ꯑꯗꯨ ꯍꯥꯏꯔꯒ ꯀꯩꯅꯣꯒꯤ ꯀꯩꯅꯣ ꯊꯣꯛꯑꯦ ꯍꯥꯏꯕꯅꯤ ꯁꯦꯟꯇꯔ ꯊꯣꯛꯑꯦ ꯍꯥꯏꯕꯅꯦꯕ ꯑꯃꯗꯨꯒꯤ
ꯀꯩꯕꯥ
ꯁꯦꯟꯇꯔ ꯁꯦꯟꯇꯔ ꯊꯣꯛꯑꯦ ꯍꯥꯏꯌꯦꯕ ꯁꯦꯟꯇꯔ
ꯎꯝ ꯑꯗꯨꯏ ꯁꯦꯟꯇꯔ ꯍꯥꯞꯄꯤꯗꯨꯔꯣ ꯑꯩꯁꯦ ꯇꯣꯕꯗꯥꯥ
ꯑꯗꯨꯒꯤ ꯁꯦꯇꯔ ꯍꯥꯏꯕ ꯅꯠꯇꯦ ꯉꯥꯟꯊꯣꯏꯕꯤ ꯀꯣ
ꯀꯔꯝꯕ
ꯑ ꯑꯩꯅ ꯊꯥꯗꯣꯏꯕ ꯑꯃ ꯀꯩꯅꯣꯗꯣ ꯑꯗꯨꯗꯨꯒꯤ
ꯑꯣ ꯑꯣ ꯑꯣ ꯌꯦꯡꯉꯣꯗꯅ ꯑꯗꯨꯗꯤ
ꯑꯗꯨꯒꯤ ꯁꯦꯟꯇꯔ ꯄꯤꯔꯦ ꯍꯥꯏꯌꯦꯕ ꯑꯗꯣ ꯁꯦꯟꯇꯔ ꯑꯃꯠꯇ ꯌꯦꯡ ꯇꯧ ꯑꯩꯁꯨ ꯉꯥꯁꯥꯏꯗꯩ ꯑꯗꯨ ꯌꯦꯡꯉꯦ ꯈꯜꯂꯝꯕꯅꯦꯕ ꯑꯗꯨ ꯁꯤ ꯅꯠꯇꯦꯕ
ꯌꯦꯡꯉꯣ
ꯑꯩꯈꯣꯏꯁꯦ ꯀꯔꯤ ꯍꯥꯏꯅ ꯁꯔꯁ ꯇꯧꯒꯦ ꯁꯤꯒꯤꯁꯦ ꯀꯥꯎꯈꯔꯦ ꯑꯩ
ꯎꯝ ꯑꯩꯅ ꯅꯤꯡꯖꯪꯉꯅꯤ ꯑꯁ ꯑꯝꯇ ꯇꯧꯗ꯭ꯔꯤꯕ ꯑꯩꯅ
ꯅꯠꯇꯦ ꯍꯣꯏ ꯑꯁꯤ ꯌꯨ ꯖꯤ ꯁꯤ ꯑꯣꯏꯔꯝꯃꯣꯏ ꯑꯩꯈꯣꯏꯁꯦ
ꯀꯔꯤꯁꯨ ꯈꯪꯗꯦ ꯑꯩ ꯗꯤ
ꯅꯪꯗꯤ ꯀꯔꯤꯁꯨ ꯈꯪꯉꯣꯏꯌꯦ ꯅꯪꯗꯤ ꯅꯪꯅ ꯈꯪꯉꯗꯤ ꯋꯥꯂꯣꯏꯔꯣꯏꯗ꯭ꯔꯣ
ꯑꯗꯨꯕꯨꯅꯦ ꯍꯥꯏꯁꯦ
ꯑꯁꯤꯁꯨ ꯅꯠꯇꯦ ꯑꯩꯅ ꯆꯪꯉꯤꯁꯦ ꯂꯥꯜꯂꯦ ꯁꯤ ꯗ ꯑꯣꯏꯗꯣꯏꯕ ꯃꯥꯜꯂꯦ
ꯑꯝꯇ ꯌꯦꯡꯉꯣ ꯍꯥꯏꯕ ꯍꯥꯏꯅꯔꯤꯁꯦ ꯌꯦꯡꯉꯣ ꯍꯥꯏꯕ
ꯀꯩꯅꯣꯕ ꯌꯦꯡꯗꯣꯏꯁꯤ
ꯌꯦꯡꯉꯣ ꯍꯥꯏꯕ ꯍꯥꯏꯅꯔꯤꯗꯣ
ꯎꯔꯦ ꯃꯤ ꯎꯔꯦ ꯃꯤ
ꯑꯃꯨꯛ ꯄꯩ ꯍꯥꯏꯅꯔꯤ ꯃꯇꯗꯨꯗ ꯑꯃꯨꯛ ꯍꯧꯅꯔꯤꯗꯣ ꯀꯔꯤꯅꯣ ꯍꯥꯏꯕ
ꯑꯩ ꯍꯥꯏꯗꯤ ꯑꯗꯨꯁꯨ ꯍꯧꯔꯛꯐꯝꯗꯨ ꯁꯤꯗ ꯅꯠꯇ꯭ꯔꯗꯤ ꯌꯥꯗ꯭ꯔꯕ ꯍꯥꯏꯕꯅꯤꯗ
ꯗꯨꯅꯦ ꯍꯥꯏꯁꯦ
ꯑꯦꯗꯚꯥꯟꯁ ꯁꯤꯇꯤ ꯊꫭꯛꯑꯦ ꯀꯔꯤꯌꯔ ꯔꯦꯖꯨꯑꯦꯁꯟ
ꯑꯦꯗꯚꯥꯟꯁꯁꯦ ꯀꯗꯥꯏꯗ ꯂꯩꯒꯦ
ꯑꯇꯦꯍꯦ ꯑꯦꯗꯚꯥꯟꯁ ꯁꯤꯇꯤ ꯏꯟꯇꯤꯃꯦꯁꯟꯅꯦ ꯁꯤꯗꯤ ꯁꯤꯗꯤ ꯌꯦꯡꯈꯔꯦ ꯂꯣꯏꯈꯔꯦꯅ
ꯎꯝ ꯏꯁꯦ ꯇꫭꯛꯑꫭ ꯌꯥꯔꯦ
ꯍꯣꯏ ꯍꯣꯏ ꯊꯝꯃꯒꯦ ꯊꯝꯃꯒꯦ